ꯑꯣ ꯆꯥꯛ ꯆꯥꯔꯕꯣ
ꯆꯥꯛ ꯆꯥꯗ꯭ꯔꯤꯌꯦ ꯁꯣꯝꯒꯤ ꯆꯥꯛ ꯆꯥꯕꯗ
ꯕ꯭ꯔꯦꯛꯐꯥꯁꯇ ꯆꯥꯔꯝꯃꯅꯤ
ꯑꯥ ꯕ꯭ꯔꯦꯛꯐꯥꯁ ꯄꯨꯗꯤ ꯆꯥꯔꯦ
ꯑꯩ ꯆꯖ ꯕꯦꯛꯐꯥꯁ
ꯄꯨꯡ ꯃꯥꯄꯟ ꯇꯥꯗꯕꯨꯗ ꯉꯥꯏꯔꯤꯅꯦ
ꯆꯥꯔꯨꯔꯒꯦ ꯇꯧꯕ ꯍꯥꯏꯕꯗꯤ ꯏꯁꯀꯤꯞ ꯇꯧꯕꯅꯤꯅ ꯏꯁꯀꯤꯞ ꯇꯧꯊꯄꯅꯦꯅ
ꯗꯥꯏꯠ ꯗꯥꯏꯠ ꯁꯦꯝꯃꯤꯔꯥ
ꯅꯠꯇꯦ ꯗꯥꯏꯠ ꯁꯦꯝꯕ ꯅꯠꯇꯦ ꯈꯔ ꯏꯁꯀ꯭ꯌꯨ ꯈꯔ ꯇꯧꯊꯣꯛꯈ꯭ꯔ ꯇꯧꯕ
ꯎꯝ
ꯏꯟꯇꯔꯃꯤꯗꯤꯦꯠ ꯄꯥꯁꯁꯤꯡ ꯇꯧꯒꯦ ꯇꯧꯕꯦ
ꯏꯟꯇꯔꯃꯤꯗꯠ ꯐꯥꯁꯇꯤꯡ ꯇꯧꯕꯁꯦ ꯑꯗꯨꯝ ꯌꯥꯝꯅ ꯀꯥꯟꯅꯕ ꯃꯥꯜꯂꯦ ꯋꯦꯠꯀꯨꯝꯕ ꯃꯦꯟꯇꯦꯟ ꯇꯧꯕꯒꯤ
ꯑꯩꯗꯤ ꯋꯦꯠ ꯃꯦꯟꯇꯦꯟ ꯇꯧꯕꯩ ꯅꯠꯇꯦ ꯍꯥꯏꯗꯤ ꯏꯁꯥꯗꯁꯨ ꯈꯔ ꯇꯧꯁꯤꯜ ꯂꯧꯊꯣꯛꯄꯁꯨ ꯑꯣꯏꯕ ꯑꯗꯨꯒ ꯕ꯭ꯔꯦꯟ ꯁꯦꯜꯗꯨꯁꯨ ꯈꯔ ꯏꯝꯄ꯭ꯔꯨꯕꯃꯦꯟ ꯂꯩꯕ ꯑꯗꯨꯒꯤꯗꯤ ꯁꯤꯟꯅꯕ ꯏꯁꯥꯗꯤ ꯑꯗꯨꯝ ꯀꯥꯡ ꯂꯩꯔꯦ
ꯑꯣ ꯑꯗꯨꯗꯤ ꯌꯥꯝ ꯐꯩꯌꯦ ꯑꯩꯁꯨ ꯏꯟꯇꯔꯗꯤꯠ ꯐꯥꯁꯇꯤꯡ ꯪꯦ ꯇ꯭ꯔꯥꯏ ꯇꯧꯒꯦ ꯇꯧꯕꯅꯤ ꯁꯨ ꯀꯝ ꯉꯝꯗꯦ
ꯑꯇꯣꯞꯄ ꯃꯇꯝꯗ ꯇꯧꯗꯤ ꯋꯥꯕꯅꯦꯕ ꯑꯗꯨꯒ ꯁꯨꯃꯥꯏꯅ ꯇꯧꯁꯤꯅ ꯋꯥꯗꯤ ꯍꯥꯏꯗꯤ ꯅꯨꯡꯗꯥꯡꯁꯦ ꯑꯌꯨꯛꯁꯦ ꯑꯗꯣ ꯅꯨꯡꯗꯥꯡꯁꯦ ꯈꯔ ꯉꯟꯅ ꯆꯥꯊꯣꯛꯑꯦꯗꯅ ꯌꯥꯝ ꯆꯥꯗ꯭ꯔꯕ ꯅꯨꯡꯗꯥꯡꯁꯦ ꯑꯗꯨꯔꯗꯤ ꯇꯨꯝꯕ ꯃꯇꯝꯗ ꯆꯔꯥꯁꯨ ꯃꯌꯥꯝ ꯍꯦꯜꯂꯛꯑꯦꯗꯅ ꯇꯨꯝꯕ ꯃꯇꯝꯗꯁꯨ ꯃꯇꯝꯗꯣ ꯃꯌꯥꯝ ꯑꯃ ꯂꯧꯈ꯭ꯔꯦꯗꯅ ꯍꯥꯏꯗꯣ ꯑꯌꯨꯛꯇꯁꯨ ꯁꯨꯥꯏꯅ ꯊꯤꯍꯕ ꯑꯗꯣ ꯍꯣꯔꯦꯟ ꯑꯩ ꯆꯥꯗꯣꯏꯁꯦ ꯍꯣꯔꯦꯟ ꯄꯨꯡ ꯕꯥꯔ ꯃꯇꯨꯡꯗꯅꯦꯕ ꯑꯩꯅ ꯆꯥꯗꯣꯏꯁꯦ
ꯑꯥ ꯅꯨꯡꯗꯥꯥꯡꯕꯤ ꯑꯣ ꯅꯨꯡꯗꯥꯡꯗꯤ ꯑꯃꯨꯛ ꯄꯨꯡ ꯀꯌꯥꯐꯥꯎꯀꯤ ꯃꯅꯨꯡꯗꯗꯤ ꯆꯥꯍꯧꯒꯦ
ꯑꯩꯅ ꯄꯨꯡ ꯇꯔꯦꯠ ꯑꯗꯥꯏ ꯆꯥ ꯃꯥꯜꯂꯁꯦ ꯉꯁꯤꯐꯥꯎ ꯀ ꯇꯔꯦꯠꯇꯁꯨ ꯑꯋꯥꯔ ꯂꯩꯈ꯭ꯔꯦꯗꯅ
ꯑꯥ
ꯑꯗꯨꯒ ꯐꯥꯏꯚ ꯑꯋꯥꯔ ꯕꯥꯎꯔ ꯃꯇꯨꯡꯗꯗ ꯐꯥꯏꯚ ꯑꯋꯔ ꯑꯃꯒ
ꯎꯝ
ꯑꯩꯠꯇꯤꯟ ꯑꯩꯠꯇꯤꯟ ꯑꯋꯥꯋꯔꯁ ꯁꯚꯦꯟꯇꯤꯟ ꯑꯋꯥꯔꯁ ꯑꯩꯠꯇꯤꯟ ꯑꯋꯥꯔꯁꯀꯨꯝꯕ ꯑꯩꯅ ꯇꯧꯔꯤꯁꯦ
ꯑꯣ ꯀ ꯁꯃꯥꯏ ꯑꯣ ꯁꯕꯦꯟꯇꯤꯟ ꯑꯣ ꯅꯣꯔꯃꯦꯜꯂꯤ ꯀꯌꯥꯐꯛ ꯇꯧꯅꯒꯦ ꯁꯨꯃꯥꯏꯅ ꯏꯟꯇꯔꯃꯤꯗꯦꯟ ꯐꯥꯁꯇꯤꯡ ꯇꯧꯕꯁꯦ
ꯃꯥꯏꯆꯣ ꯄꯋꯥꯔ ꯄ ꯀ꯭ꯂ꯭ꯂꯥꯁ ꯍꯥꯏꯥꯏꯕꯦꯕ
ꯑꯣ ꯑꯗꯨꯗꯤ ꯌꯥꯝ ꯐꯩꯌꯦ
ꯑ ꯁꯨꯃꯥꯏꯅ ꯇꯧꯕꯁꯦ ꯏꯁꯥꯁꯦ ꯑꯃꯨꯛ ꯅꯨꯡꯉꯥꯏꯕ ꯏꯁꯥ ꯅꯨꯡꯉꯥꯏꯔꯝꯗꯕ ꯈꯣꯠꯂꯝꯗꯕ ꯇꯧꯁꯦ ꯈꯔꯒꯁꯨ ꯅꯨꯡꯉꯥꯏ ꯑꯗꯒꯤ ꯀꯩꯅꯣꯁꯦ ꯀꯟꯁꯦꯟꯇ꯭ꯔꯦꯁꯟ ꯇꯧꯕꯁꯨ ꯍꯦꯜꯂꯦꯕ ꯁꯤꯁꯤꯅ ꯑꯩꯒꯤ ꯊꯕꯛ ꯑꯃ ꯇꯧꯗꯧꯔꯣ ꯀꯔꯝ ꯇꯧꯗꯧꯔꯣ ꯑꯗꯨ ꯑꯗꯨꯒꯤ ꯀꯥꯟꯅꯕꯗꯤ ꯈꯔ ꯈꯔꯗꯤ ꯑꯗꯨꯝ ꯐꯪꯉꯤ ꯏꯁꯤꯡ ꯏꯁꯤꯡꯗꯤ ꯊꯥꯏ
ꯌꯥꯝ ꯐꯩꯌꯦ ꯁꯨꯃꯥꯏꯅ ꯇꯧꯕ ꯉꯝꯃꯤꯁꯦ
ꯑ ꯋꯦꯠ ꯂꯣꯁꯀꯤꯗꯤ ꯅꯠꯇ꯭ꯔꯦ ꯍꯥꯏꯗꯅ ꯋꯦꯠ ꯂꯣꯁꯀꯤꯗꯤ ꯆꯥꯔꯁꯨ ꯄꯥꯡꯂꯣꯏꯒꯟꯗꯕ ꯃꯤꯗꯨꯅꯦꯕ ꯑꯩꯅ ꯑꯣꯏꯔꯤꯁꯤꯅ ꯑꯗꯨꯒ ꯑ ꯏꯁꯥ ꯆꯥꯎꯈꯠꯍꯟꯒꯦ ꯍꯥꯏꯔꯒꯅ ꯖꯤꯝ ꯑꯃꯨꯛ ꯆꯠꯄ ꯑꯃꯨꯛ ꯃꯊꯧ ꯇꯥꯕ ꯔ ꯆꯠꯂꯁꯨ ꯑꯗꯨꯝ ꯐꯅꯌꯥꯝ ꯖꯤꯝ ꯆꯠꯂꯁꯨ ꯑꯗꯨꯝ ꯇ꯭ꯔꯦꯅꯔꯗ ꯄꯖꯥꯗ ꯆ ꯆꯥꯎꯗ ꯆꯥꯔꯁꯨ ꯀꯩꯇ ꯇꯧꯗꯦꯗ ꯍꯥꯏ ꯆꯆꯥꯍꯜ ꯂꯩꯕ ꯑꯗꯨꯣ ꯑꯩꯗꯤ
ꯎꯝ ꯎꯝ ꯎꯝ
ꯑꯗꯨꯒ ꯑꯗꯨꯒ ꯐꯅꯌꯥꯝ ꯆꯥꯔꯁꯨ ꯑꯗꯨꯝ ꯐꯦꯠꯇ ꯑꯗꯨꯝ ꯂꯥꯛꯇꯕꯗꯣ ꯑꯣ ꯕꯣꯗꯤꯗꯣ ꯋꯦꯠ ꯂꯥꯛꯑꯁꯨ ꯃꯁꯜꯗ ꯑꯣꯏꯅ ꯑꯗꯨꯝ ꯂꯥꯛꯄꯗꯣ ꯑꯗꯨ ꯇꯧꯋꯦꯕ
ꯗꯥꯎ ꯌꯥꯝ ꯌꯥꯕ ꯀꯥꯡꯕꯨꯅꯦ ꯑꯗꯨꯗꯤ
ꯑ ꯗꯥꯎꯕꯨꯗꯤ ꯌꯥꯕꯗꯤ ꯑꯣꯏ ꯑꯗꯣ ꯀꯪꯕꯁꯨ ꯊꯨꯏꯌꯦ ꯁꯤꯁꯦ ꯈꯤꯇꯪ ꯏꯁꯥ ꯅꯨꯡꯉꯥꯏꯇꯕꯒꯨꯝꯕ ꯇꯧꯔꯛꯄꯒꯨꯝꯕ ꯑꯗꯗꯒꯤ ꯈꯔꯒ ꯆꯥꯕ ꯊꯛꯄ ꯊꯕꯛ ꯆꯤꯜꯂꯛꯄꯒꯤꯨꯝ ꯆꯥꯕ ꯊꯛꯄꯗ ꯈꯔ ꯀꯥꯏꯔꯛꯑꯗꯤ ꯍꯟꯕꯁꯨ ꯌꯥꯝ ꯐꯩ ꯋꯦꯠ ꯍꯟꯕꯁꯦ
ꯍꯃ ꯑꯩꯈꯣꯏꯅ ꯀꯩꯅꯣ ꯇꯧꯕ ꯋꯦꯠ ꯋꯦꯠ ꯒꯦꯟ ꯇꯧꯕ ꯊꯨꯔꯒ ꯍꯟ ꯊꯗ ꯍꯟꯊꯕꯅ ꯌꯥꯝ ꯇꯞꯄ
ꯑꯧ ꯃꯈꯟ ꯃꯈꯜ ꯇꯧꯔꯁꯤꯦ ꯑꯗ ꯝꯒꯁꯥꯟ ꯖꯤꯝ ꯁꯥꯟꯅꯔꯝꯕꯗꯒꯗꯤ ꯈꯤꯇꯪ ꯂꯦꯞꯄꯒꯁꯦ ꯍꯥꯏꯗꯤ ꯈꯤꯇꯪ ꯅꯥꯔꯨꯕꯒꯁꯦ ꯀꯦꯖꯤ ꯑꯅꯤ ꯑꯍꯨꯝꯒ ꯇꯛ ꯇꯒ ꯇꯥꯊꯣꯛꯏꯑꯦꯕ ꯍꯞꯇꯥ ꯑꯝꯇꯒ ꯌꯥꯝ ꯊꯣꯛꯨꯏꯦꯕ ꯃꯦꯇꯥꯕꯣꯂꯤꯖꯝ
ꯃꯦꯊꯥꯕꯣꯂꯤꯖꯝ ꯌꯥꯝ ꯐꯩꯌꯦ ꯑꯗꯨꯗꯤ
ꯑꯥ
ꯑꯩꯈꯣꯏꯒꯤ ꯏꯃꯥꯟꯅꯕꯤꯁꯤꯡꯁꯨ ꯌꯥꯝ ꯇꯧꯋꯦ ꯍꯥꯏꯗꯤ ꯃꯣꯏ ꯋꯦꯠꯀꯨꯝꯕꯁꯦ ꯌꯥꯝ ꯊꯨꯅ ꯊꯨꯅ ꯇꯥꯒꯜꯂꯦ ꯃꯣꯏꯁꯨ
ꯑꯗꯨ ꯀꯥꯟꯅꯕꯁꯨ ꯂꯩ ꯀꯥꯟꯅꯗꯕꯁꯨ ꯂꯩ ꯍꯥꯏꯗꯤ ꯈꯔ ꯂꯣꯏꯅꯤꯡꯉꯛꯄꯁꯨ ꯌꯥꯎꯔꯛꯏꯗꯅ ꯐꯤꯔꯣꯜ ꯂꯤꯦꯞꯄ ꯈꯣꯠꯄꯗ ꯈꯤꯇꯪ ꯐꯖꯔꯛꯇꯕ ꯌꯥꯎꯔꯛꯦ ꯑꯗꯣ ꯑꯗꯣ ꯍꯧꯖꯤꯛꯀꯤ ꯑꯣꯏꯅꯗꯤ ꯑꯩ ꯍꯟꯗꯛ ꯈꯔ ꯝ ꯈꯔꯦꯦꯛꯄꯤ ꯇꯧꯔꯕꯗ ꯑꯩ ꯍꯧꯖꯤꯤꯗꯤꯥꯟꯅꯗꯦꯕꯀꯣ ꯑꯩꯁꯦ
ꯑꯥ
ꯅ ꯑꯗꯨꯗ ꯈꯔ ꯍꯦꯚ ꯇꯧꯔꯨꯕꯒꯤ ꯑꯩꯗꯣ ꯈꯤꯇꯪꯗꯤ ꯐꯤꯠꯇꯤ ꯑꯣꯏꯔ ꯃꯥꯜꯂꯦ ꯍꯥꯟꯗꯤ ꯌꯥꯝ ꯀꯪꯉꯝꯃꯦꯕ ꯌꯥꯝ ꯌꯥꯝ ꯌꯥꯝ ꯊꯤꯅ ꯃꯌꯥꯡ ꯌꯥꯝ ꯊꯤꯅ ꯀꯪꯕ ꯃꯤꯗꯨꯅꯦꯕ ꯑꯩꯅ ꯑꯣꯏꯔꯝꯃꯤꯁꯦ ꯁꯥꯏꯅ ꯁ꯭ꯀꯨꯜꯒ ꯀ ꯃ ꯍ ꯁꯀꯨꯜꯒ ꯗꯒꯗꯤ ꯌꯥꯝ ꯀꯪꯕ ꯕꯤꯂꯣ ꯑꯦꯚꯔꯦꯁꯇ ꯀꯪꯕ ꯀꯥꯡꯕꯨꯗꯨꯅꯦꯕ ꯁꯤꯖꯤꯅ
ꯍꯧꯖꯤꯛ ꯅꯪ ꯈꯔꯁꯨ ꯀꯩꯅꯣ ꯑꯣꯏꯔꯛꯄꯒꯤ ꯈꯔ ꯃꯦꯆꯌꯣꯔ ꯑꯣꯏꯔꯛꯄꯒꯤ ꯆꯍꯤꯗꯣ ꯈꯔ ꯌꯥꯝꯃꯛꯛꯄꯒꯤ ꯑꯗꯒꯤ ꯖꯤꯝꯗꯣ ꯈꯔ ꯍꯦꯕꯤ ꯁꯥꯟꯅꯔꯨꯕꯒꯤ ꯐꯅꯝ ꯍꯟꯈ꯭ꯔꯒꯁꯨ ꯑꯗꯨꯝ ꯈꯔꯗꯤ ꯑꯗꯨꯝ ꯐꯤꯠ ꯑꯣꯏꯔ ꯂꯩꯍꯧꯕꯗꯣ ꯑꯗꯨꯃꯥꯏꯅꯗꯤ ꯂꯩꯍꯧꯔꯦ ꯑꯗꯨꯒꯤꯗꯤ ꯑ ꯑꯗꯨꯑꯣꯏꯗꯤ ꯀꯥꯟꯅꯩꯅꯦ ꯈꯜꯂꯦ ꯖꯤꯝ ꯁꯥꯟꯅꯕꯩꯁꯦ ꯑꯗꯩ ꯑꯩ ꯅꯦꯆꯔꯦꯜꯂꯤ ꯁꯥꯟꯅꯩꯕ ꯑꯩꯗꯤ ꯖꯤꯝ ꯁꯥꯟꯅꯕ ꯃꯇꯝꯗꯁꯨ
ꯑꯥ
ꯑꯗꯨꯝꯕꯩꯗꯤ ꯀꯥꯟꯅꯩꯩꯅ ꯈꯜꯂꯤꯦ ꯑꯗꯒꯤ ꯁꯨꯝ ꯑꯩꯈꯣꯏ ꯏꯃꯥꯟꯅꯕꯁꯨ ꯂꯩ ꯃꯥꯅ ꯑꯃꯨꯛ ꯅꯣꯏꯕ
ꯑꯥ
ꯃꯥꯅ ꯑꯃꯨꯛ ꯅꯣꯏꯕꯁꯤꯗ ꯃꯥꯅ ꯁꯥꯟꯅꯔꯒ ꯃꯥꯅꯁꯨ ꯃꯌꯥꯡꯗꯤ ꯀꯪꯊꯈ꯭ꯔꯦꯕ ꯀꯪꯊꯔ ꯃꯇꯨꯡꯗ ꯃꯦꯟꯇꯦꯟꯧ ꯃꯦꯟꯇꯦꯟ ꯇꯧꯔ ꯂꯩꯕ ꯃꯥꯁꯨ ꯁ ꯀꯪꯉ ꯂꯩꯗ ꯀꯪꯕꯗꯤ ꯐꯤꯠ ꯑꯣꯏꯔ ꯂꯩꯖꯩꯑꯕ ꯑꯗꯨꯃꯥꯏꯅ ꯈꯤꯇꯪ ꯋꯦꯠ ꯌꯥꯝꯕ ꯃꯤꯒꯤꯁꯨ ꯈꯤꯇꯪ ꯃꯦꯟꯇꯦꯟ ꯇꯧꯔꯗꯤ ꯑꯗꯨꯝ ꯉꯝꯕ ꯃꯥꯜꯜꯂꯤꯦ ꯑꯗꯨꯝ
ꯃꯦꯟꯇꯦꯟ ꯇꯧꯕꯁꯦ ꯌꯥꯝ ꯋꯥꯔꯦ ꯑꯩꯅ ꯑꯃꯨꯛ ꯆꯦꯜꯂꯦꯕ ꯑꯗꯨꯝ ꯃꯣꯔꯅꯤꯡꯗ ꯑꯗꯨꯝ ꯆꯦꯜꯂꯦ ꯅꯨꯡꯇꯤꯒꯤ ꯏꯁꯄꯤꯠ ꯁ꯭ꯄꯤꯠꯄꯨꯗꯤ ꯌꯥꯝꯅ ꯀꯩꯅꯣ ꯇꯧꯕ ꯀꯦꯆ ꯑꯞ ꯇꯧꯕ ꯉꯝꯗ꯭ꯔꯤ ꯑꯔꯥꯎꯟ ꯁꯤꯛꯁ ꯁꯤꯛꯁ ꯃꯤꯅꯠꯁꯃꯨꯛꯇꯗꯤ ꯈꯔ ꯈꯔ ꯆꯦꯟꯕ ꯉꯝꯃꯛꯑꯦ ꯍꯧꯖꯤꯛ ꯑꯐꯇꯔ ꯂꯥꯏꯛ ꯁꯤꯛꯁ ꯐꯥꯏꯚ ꯁꯤꯛꯁ ꯃꯟꯁꯁꯦ ꯂꯥꯛꯕ ꯃꯇꯨꯡꯗ
ꯑ ꯑꯗꯨꯗꯦ ꯈꯔ ꯎ ꯎꯝ ꯊꯥ ꯃꯔꯤ ꯃꯉꯥ ꯊꯥ ꯃꯉꯥꯃꯨꯛ ꯁꯨꯖꯜ ꯂꯥꯛꯑꯕꯅꯤꯅ ꯏꯝꯄ꯭ꯔꯨꯚꯃꯦꯟꯗꯤ ꯈꯔꯗꯤ ꯂꯩꯔꯝꯃꯅꯤ ꯍꯥꯏꯗꯤ ꯏꯁꯇ꯭ꯔꯦꯡ ꯈꯔꯗꯤ ꯂꯩꯝꯃꯅꯤꯕ ꯑꯗꯨꯅ ꯁꯨꯝ ꯑꯩꯈꯣꯏ ꯇ꯭ꯔꯦꯅꯔ ꯇ꯭ꯔꯦꯅꯔꯒꯨꯝꯕ ꯃꯣꯏꯅ ꯁꯨꯝ ꯍꯥꯏꯕꯗꯀꯣ ꯇꯞ ꯇꯞ ꯇꯞ ꯇꯞ ꯆꯦꯜ ꯂꯩꯕꯁꯤꯗꯤ ꯑꯩꯈꯣꯏꯒꯤ ꯀꯥꯟꯅꯕꯁꯦ ꯄ ꯌꯧꯗꯦ ꯍꯥꯏꯌꯦꯕ ꯋꯦꯠ ꯂꯣꯁ ꯇꯧꯕꯒꯤꯁꯦ ꯑꯗꯨꯅ ꯍꯧꯔꯛꯄ ꯑꯗꯩ ꯋꯥꯔꯝ ꯑꯞꯀꯤ ꯈꯤꯇꯪ ꯇꯞꯅ ꯆꯦꯜꯂꯦꯗꯅ ꯑꯗꯨꯒ ꯍꯟꯗ꯭ꯔꯦꯗ ꯃꯤꯇꯔꯗ ꯑꯣꯏꯔꯁꯨ ꯇꯨ ꯍꯟꯗ꯭ꯔꯦꯗ ꯃꯤꯇꯔꯗ ꯑꯣꯏꯔꯁꯨ ꯑꯩꯅ ꯉꯝꯖꯕꯩ ꯆꯥꯡꯗꯨꯗ ꯀꯟꯅ ꯆꯦꯟꯕꯗꯣ ꯐꯤꯠ ꯇꯧꯕꯗꯣ ꯑ ꯐꯤꯠ ꯇꯧꯕꯗꯣ ꯑꯗꯨꯅ ꯈꯤꯇꯪ ꯀꯥꯟꯅꯕꯗꯤ ꯐꯪꯉꯦ ꯍꯥꯏ ꯇꯝ ꯇꯞ ꯇꯞ ꯇꯞ ꯆꯦꯜꯂꯦꯕꯁꯤꯗꯤ ꯑꯩ ꯍꯣꯏꯗꯣ ꯕꯣꯗꯤꯗꯣ ꯑꯗꯨꯝ ꯍꯩꯅꯕꯤ ꯂꯥꯛꯄꯗꯣ
ꯍꯩꯅꯕꯤ ꯂꯥꯛꯄꯗꯣ ꯑꯥ ꯇꯧꯋꯦ ꯑꯩ ꯍꯟꯗꯛ ꯈꯪꯉꯦ ꯁꯤꯁꯦ ꯍꯥꯏꯗꯤ ꯑꯩ ꯍꯥꯟꯅ ꯏꯁꯄꯤꯠꯇꯣ ꯑꯗꯨꯝ ꯑꯍꯥꯟꯕ ꯆꯦꯟꯕ ꯍꯧꯕ ꯀꯥꯟꯗꯗꯤ ꯅꯥꯏꯟꯗꯒ ꯆꯦꯜꯂꯦ ꯑꯗꯣ ꯑꯗꯨꯝ ꯇꯝ ꯇꯝꯅ ꯈꯤꯇꯪ ꯈꯔ ꯈꯔ ꯅꯨꯡꯇꯤꯒꯤ ꯈꯔ ꯈ ꯁꯨꯝ ꯍꯦꯟꯒꯠꯅꯕ ꯁꯨꯝ ꯍꯣꯠꯅꯕ ꯈꯤꯇꯪ ꯇꯪ ꯁꯨꯝ ꯑꯦꯗꯖꯁ ꯇꯧꯔ ꯇꯧꯔꯒ ꯈꯤꯇꯪ ꯈꯤꯇꯪ ꯁꯨꯝ ꯍꯦꯟꯒꯠꯅꯕ ꯍꯣꯠꯅꯔꯛꯄ ꯁꯤꯁꯤꯅ ꯍꯦꯟꯅ ꯏꯁꯥꯗꯣ ꯑꯃ ꯅꯨꯡ ꯁ ꯅꯨꯡꯉꯥꯏꯔꯛꯑꯒ ꯉꯁꯥꯏꯒꯤ ꯋꯥꯔꯛꯄꯒꯤ ꯄꯦꯟꯗꯨꯗ ꯑꯦꯠꯖꯁ ꯇꯧꯕ ꯍꯧꯔꯛꯄꯗꯣ ꯏꯁꯥꯗꯣ
ꯑꯥ
ꯌꯥꯝ ꯅꯨꯡꯉꯥꯏꯔꯦ
ꯑꯗꯣ ꯀꯩꯅꯣꯗ ꯁꯦꯝꯕ ꯃꯥꯂꯦ ꯑꯗꯨꯗꯤ ꯇ꯭ꯔꯦꯠꯃꯦꯟꯗ ꯁꯦꯝꯕ ꯃꯥꯜꯂꯦ ꯁꯣꯝꯒꯤ
ꯑꯦ ꯑꯩ ꯖꯤꯝꯗꯗꯤ ꯆꯠꯇꯦ ꯑꯩ ꯀꯩꯅꯣꯗꯅꯦ
ꯑꯣ ꯂꯝꯕꯤꯗ ꯆꯦꯜꯂꯦꯔ ꯑꯣ ꯑꯗꯨꯅ ꯐꯩꯌꯦ ꯇ꯭ꯔꯦꯠꯃꯦꯜꯗ ꯆꯦꯟꯕꯗꯤ ꯄꯥꯛꯅ ꯀꯥꯟꯅꯕ ꯌꯧꯗꯅ ꯑꯗꯣ ꯑꯗꯨꯃꯥꯏꯅꯨꯛ ꯇ꯭ꯔꯥꯏ ꯇꯧꯔꯒ ꯌꯦꯡꯉꯨꯅꯦ ꯍꯥꯏꯗꯤ ꯍꯧꯖꯤꯛꯅ ꯅꯪꯣꯟ ꯅꯁꯥꯗꯨꯁꯨ ꯏꯝꯄ꯭ꯔꯨꯚꯃꯦꯟ ꯐꯠꯌꯥꯝ ꯂꯩꯔꯝꯃꯅꯤꯕ ꯍꯥꯏꯗꯤ ꯏꯁꯇ꯭ꯔꯦꯡ ꯂꯩꯔꯝꯃꯅꯤꯕ ꯊꯥ ꯃꯔꯤ ꯃꯔꯤ ꯃꯉꯥꯥꯁꯦꯜꯂꯛꯑꯕꯅꯤꯅ ꯑꯗꯨꯅ ꯇꯥꯏꯕ ꯑ ꯋꯥꯔꯝ ꯑꯞ ꯇꯧꯕꯒꯤ ꯈꯔ ꯆꯦꯜꯂꯒ ꯑ ꯑꯦ ꯍꯟꯗ꯭ꯔꯦꯠ ꯃꯤꯇꯔꯗ ꯑꯣꯏꯁꯨ ꯇꯨꯟꯗ꯭ꯔꯦꯠ ꯃꯤꯇꯔ ꯑꯣꯏꯔꯁꯨ ꯅꯪ ꯉꯝꯖꯕꯤ ꯏꯁꯄꯤꯠꯇꯣ ꯑꯗꯨꯗꯪ ꯈꯤꯇꯪ ꯆꯦꯜꯂ ꯌꯦꯡꯉꯅꯤ ꯑꯗꯨꯃꯥꯏꯅ ꯆꯦꯜꯂꯒꯅ ꯈꯤꯇꯪ ꯏꯝꯄ꯭ꯔꯨꯕꯃꯦꯟ ꯂꯩ ꯍꯥꯏꯕꯅꯦꯕ
ꯎꯝ ꯑꯣꯀꯦ ꯍꯌꯦꯡꯗꯒꯤ ꯍꯧꯔꯒꯦ ꯑꯗꯨꯗꯤ ꯑꯗꯨꯃꯥꯏꯅ
ꯑꯩꯈꯣꯏ ꯇ꯭ꯔꯦꯅꯔꯗ ꯑꯗꯨꯃꯥꯏꯅ ꯆꯦꯜꯍꯜꯂꯦ ꯑꯗꯣ ꯋꯥꯗꯤ ꯋꯥꯅꯤꯕ ꯋꯥꯔꯁꯨ ꯋꯥꯅ ꯎꯝ ꯅꯪꯅ ꯉꯝꯖꯕ ꯆꯦꯟꯕ ꯍꯥꯏꯇꯥꯔꯦ ꯀꯟꯅ ꯉꯝꯖꯒꯦ ꯈ꯭ꯋꯥꯏꯗꯒꯤ ꯅꯪꯒꯤ ꯇꯣꯞꯁ ꯇꯣꯁ ꯃꯤꯦꯠꯇꯨꯗ ꯑꯗꯨꯃꯥꯏꯅ ꯆꯦꯜꯂꯒ ꯋꯥꯗꯤ ꯋꯥꯔꯅꯤ ꯑꯗꯨꯒ ꯑꯃꯨꯛ ꯑꯗꯨ ꯀꯟꯅ ꯆꯦꯜꯂꯨꯔꯒ ꯋꯥꯔꯦꯗꯅ ꯈꯪꯉꯦ ꯂꯦꯞꯄ ꯂꯦꯞꯄ ꯅꯠꯇꯕ ꯏꯁꯄꯤꯠꯇ ꯇꯞ ꯇꯞꯅ ꯍꯟꯊꯔꯛꯑꯒ ꯑꯃꯨꯛ ꯇꯞ ꯇꯞꯅ ꯑꯃꯨꯛ ꯈꯔꯗꯤ ꯑꯃꯨꯛ ꯆꯦꯜꯂꯣꯕ ꯈꯤꯇꯪ ꯈꯥꯡꯕ ꯉꯝꯕ ꯍꯥꯏꯇꯥꯔꯦ ꯑꯗꯨꯃꯥꯏꯅ ꯈꯥꯡꯉꯒ ꯇꯧ ꯑꯗꯨꯒ ꯑꯗꯨ ꯆꯦ ꯂꯣꯏꯔ ꯍꯜꯂꯛꯑꯒ ꯑꯃꯨꯛ ꯇꯞꯇꯥꯏ ꯆꯥꯥꯁꯜꯂꯗꯤ ꯑꯃꯨꯛ ꯀꯥꯟꯅꯗ꯭ꯔꯦ
ꯍ ꯑꯣ ꯑꯩꯗꯤ ꯇꯧꯔꯤꯅꯤ ꯂꯝꯕꯤꯗꯒ ꯇꯟꯒ ꯆꯥꯔ ꯍꯜꯂꯛꯄꯁꯨ ꯌꯥꯎꯔꯤꯕꯅꯤ
ꯑꯗꯨꯗꯤ ꯀꯥꯟꯅꯗ꯭ꯔꯦ ꯈꯤꯇꯪ ꯌꯦꯡꯉꯁꯥ ꯇꯞꯇꯥꯏꯖꯥꯠ ꯆꯦꯜꯂꯨꯔꯒ ꯑꯃꯨꯛ ꯇꯞꯇꯥꯥꯏ ꯆꯥꯁꯤꯜꯂꯨꯔꯗꯤ ꯀꯩꯀꯥꯅꯤ
ꯎꯝ
ꯍꯟꯗ꯭ꯔꯦꯗ ꯀꯦꯂꯣꯔꯤ ꯕꯔꯟ ꯇꯔ ꯐꯣꯔ ꯍꯟꯗ꯭ꯔꯦꯗ ꯀꯦꯂꯣꯔꯤ ꯆꯠꯁꯤꯜꯂꯗꯤ ꯀꯩ ꯀꯥꯟꯅꯅꯤ ꯑ ꯑꯗꯨꯗꯤ ꯀꯦ ꯑ ꯑꯗꯒꯤ ꯑꯌꯨꯛꯀꯨꯝꯕꯗꯁꯨ ꯋꯥꯔꯝ ꯋꯥꯇꯔ ꯊꯛꯑꯣ ꯀꯥꯏꯅ ꯍꯥꯏꯕꯅꯦ
ꯑꯥ ꯑꯗꯨꯗꯤ ꯊꯛꯑꯦ ꯑꯗꯨꯝ ꯏꯁꯤꯡꯗꯤ ꯑꯁꯥꯕꯁꯨꯨꯝ ꯊꯛꯑꯦ ꯑꯅꯝꯕ
ꯑ ꯑꯗꯨꯃꯥꯏꯅ ꯇꯧꯈꯤꯕ ꯏꯃꯥꯟꯅꯕꯗꯣ ꯃꯒꯤ ꯋꯦꯠ ꯂꯣꯁ ꯍꯟꯈꯤꯕꯗꯣ ꯑꯗꯨꯃꯥꯏꯅ ꯇꯧꯋꯦ ꯑꯗꯨꯒ ꯃꯥ ꯀꯩꯅꯣꯒꯨꯝꯕ ꯌꯥꯝ ꯆꯥꯗꯦ ꯀꯦꯂꯣꯔꯤ ꯌꯥꯝ ꯀꯤꯂꯔꯁ ꯌꯥꯝ ꯀꯥꯎꯕ ꯍꯗ꯭ꯔꯩꯒꯨꯝꯕ ꯌꯥꯝ ꯆꯥꯗꯦ ꯆꯥꯗ ꯌꯥꯗꯕ ꯈꯔꯗꯪ ꯃꯥꯏ ꯀ꯭ꯋꯥꯔꯃꯦꯟ ꯈꯔꯗꯪ ꯆꯥꯔꯒ ꯁꯔꯄ꯭ꯂꯁ ꯑꯣꯏꯅ ꯇꯧꯕꯗꯣ ꯍꯟꯊꯔꯒ ꯆꯥꯕꯗ ꯃꯥꯏ ꯕꯣꯗꯤꯒꯤ ꯔꯤꯀ꯭ꯋꯥꯔꯃꯦꯟ ꯂꯩꯒꯅꯤ ꯑꯗꯨꯒ ꯄ꯭ꯔꯣꯔꯇꯤꯟꯒꯨꯝꯕꯣꯏꯅ ꯆꯥꯏꯑꯕ ꯄ꯭ꯔꯣꯔꯇꯤꯟꯒꯨꯝꯕꯅ ꯄꯨꯣꯛꯛꯇ ꯊꯥꯡꯀꯠꯂ ꯂꯩꯅꯕꯅ ꯑꯗꯩ ꯁꯨꯝ ꯆꯥꯁꯤꯜꯂꯛꯇ꯭ꯔꯒꯗꯤ ꯆꯥꯛꯈꯥꯎꯁꯨ ꯄꯤꯛꯁꯜꯂꯛꯄꯗꯤ ꯌꯥꯝ ꯇꯧꯋꯦ ꯍꯥꯏꯌꯦꯕ ꯃꯥꯅ ꯑꯍꯥꯟꯕꯗꯗꯤ ꯌꯥꯝ ꯆꯥꯅꯤꯡꯉꯝꯃꯤ ꯑꯗꯣ ꯑꯩꯈꯣꯏꯁꯨ ꯃ ꯃꯥꯥꯏ ꯃꯃꯥꯡꯗ ꯆꯥꯗꯦꯕ ꯀꯩꯅꯣꯝ ꯆꯥꯕꯁꯦ ꯑꯗꯨꯝ ꯑꯩꯈꯣꯏ ꯑꯗꯨꯝ ꯃꯥ ꯎꯍꯟꯗꯕꯤꯗ ꯆꯥꯏꯌꯦꯕ ꯑꯗꯨꯗꯤ ꯃꯥꯁꯨ ꯑꯗꯨꯝ ꯀꯩꯅꯣꯝ ꯆꯥꯗꯣꯔꯛꯦꯗꯤ ꯊꯣꯛꯈꯤꯕ ꯑꯗꯣ ꯑꯗꯨꯒ ꯏꯁꯤꯡꯒꯨꯝꯕ ꯊꯥꯒꯨꯝꯕ ꯂꯩꯕ ꯑꯗꯒꯤ ꯄ꯭ꯔꯇꯤꯟꯒꯨꯝꯕ ꯆꯥꯕ
ꯍꯥꯏꯗꯤ ꯈꯔ ꯄꯨꯛꯇꯣ ꯈꯥꯡꯕ ꯑꯣꯏꯕ ꯄꯣꯠꯇꯣ ꯑꯗꯨ ꯃꯆꯥ ꯑꯗꯨꯃꯥꯏꯅ ꯇꯧꯈꯤ ꯑꯗꯨ ꯃꯥ ꯊꯥ ꯑꯍꯨꯝ ꯃꯔꯤꯗ ꯑꯗꯨꯝ ꯏꯝꯄ꯭ꯔꯨꯚꯃꯦꯟ ꯂꯩꯈꯤꯗ ꯑꯗꯨ ꯃꯆꯥꯥꯗꯣ ꯑꯗ ꯒ꯭ꯔꯤꯟ ꯇꯤꯒꯨꯝꯕ ꯊꯛꯑꯌꯦ ꯃꯥꯗꯣ ꯆꯥꯛ ꯂꯥꯝꯃꯛ ꯈꯣꯠꯂꯛ ꯇꯧꯔꯁꯨ ꯑꯗꯨꯝ
ꯒ꯭ꯔꯤꯟ ꯇꯤꯒꯨꯝꯕꯗꯤ ꯊꯛꯇ꯭ꯔꯦ ꯑꯩꯅꯥꯃꯨꯛ ꯏꯁꯤꯡꯗꯤ ꯌꯥꯝ ꯊꯛꯑꯦ ꯅꯣꯡꯃꯗ ꯏꯁꯤꯡꯁꯦ ꯊ꯭ꯔꯤ ꯂꯤꯇꯔꯁ ꯇꯤ ꯇꯥꯗꯅ ꯑꯗꯨꯝ ꯊꯣꯛꯑꯦ
ꯑꯧ ꯑꯗꯨ ꯑꯗꯨꯁꯨ ꯐꯩ ꯁꯃꯥꯏꯅ ꯍꯥꯏꯗꯤ ꯀꯩꯅꯣ ꯏꯁꯤꯡꯁꯨꯝ ꯊꯛꯆꯜꯂꯛꯑꯒꯗꯤ ꯀꯩꯅꯣꯝ ꯑꯍꯥꯎꯕ ꯑꯃꯗꯤ ꯊꯅꯤꯡꯉꯛꯄꯗꯣ ꯀꯩꯅꯣꯃ ꯐ꯭ꯂꯦꯕꯔ ꯑꯃ ꯌꯥꯎꯕ ꯊꯝꯅꯤꯡꯉꯛꯄꯗꯣ ꯑꯗꯨꯒꯤ ꯃꯥꯅ ꯒ꯭ꯔꯤꯟꯇꯤꯒꯨꯝꯕ ꯑ ꯑꯗ ꯎꯝ ꯁꯨꯒꯔꯒꯨꯝꯕꯗꯤ ꯆꯥꯗꯦ ꯃꯥꯗꯤ ꯏꯃꯥ ꯂꯄꯗꯤ ꯀꯩꯅꯣ
ꯁꯨꯒꯔꯅꯤ ꯑꯗꯨꯝ ꯆꯥꯏ ꯆꯥꯛꯁꯨ ꯑꯗꯨꯝ ꯐꯖꯅ ꯆꯥꯏ
ꯑ ꯑꯗꯨ ꯑꯗꯨꯗꯤ ꯋꯦꯠ ꯍꯟꯕ ꯈꯔ ꯋꯥꯈꯤꯅꯤ ꯑꯗꯨꯗꯤ
ꯋꯦꯠ ꯍꯟꯗꯔꯛꯇꯔ꯭ꯦ ꯆꯦꯂ ꯆꯦꯜꯂꯒ
ꯑꯗꯨꯗꯤ ꯆꯦꯜꯂꯤꯗꯨꯗꯒꯤ ꯆꯥꯕꯅ ꯍꯦꯟ ꯇꯧꯔꯤꯅꯦ ꯑꯗꯨꯗꯤ
ꯎꯝ
ꯑꯗꯨꯗꯤ ꯌꯥꯔꯔꯣꯏ
ꯍꯛꯆꯥꯡꯗꯤ ꯌꯥꯝ ꯅꯨꯡꯉꯥꯏꯌꯦ ꯑꯗꯣ
ꯑ ꯑꯦꯛꯁꯔꯁꯥꯏꯁ ꯑꯃ ꯇꯧꯕꯒꯤꯕꯨꯗꯤ ꯅꯨꯡꯉꯥꯏꯅꯤ ꯑꯗꯨꯗ ꯑꯩꯈꯣꯏ ꯒꯣꯜꯗꯨꯅ ꯋꯦꯠ ꯂꯣꯁ ꯑꯣꯏꯕ ꯑꯣꯏꯔꯒꯗꯤ ꯒꯣꯜ ꯑꯣꯟꯅꯔꯦꯗꯅ ꯑꯗꯨꯗꯤ
ꯑꯗ ꯆꯥꯔꯒ ꯆꯦꯟꯗꯕꯁꯨ ꯂꯩ ꯁꯣꯝꯒꯤꯅ ꯆꯥꯔꯒ ꯆꯦꯟꯕꯗꯨꯅ ꯃꯗꯨꯗꯤ ꯑꯐꯕ ꯑ ꯑꯣꯏꯔꯦ ꯑꯗꯨꯒꯤꯗꯤ ꯑꯁ ꯑꯗꯨꯗꯤ ꯐꯤꯠ ꯑꯣꯏꯕ ꯀꯥꯡꯕꯨꯅꯤꯅꯦ ꯌꯥꯝ ꯂꯣꯏꯕꯁꯨ ꯃꯥꯟꯗꯦꯗ ꯈꯔ ꯐꯤꯠ ꯑꯣꯏꯕ ꯀꯥꯡꯕꯨꯗꯣ ꯃꯥꯜꯂꯤ ꯑꯗꯨꯗ ꯅꯨꯄꯤꯒꯤꯗꯤꯅꯤ ꯏꯁ ꯀꯡꯖꯅꯤꯡꯕꯒꯤꯗꯣ ꯑꯗꯨ ꯃꯥꯜꯂꯤ
ꯑꯈꯣꯏ
ꯍꯥꯏꯗꯤ ꯅꯣꯏꯔꯒꯗꯤ ꯑꯃꯨꯛ ꯆꯦꯟꯕ ꯉꯝꯃꯣꯏꯕ
ꯆꯦꯟꯕ ꯉꯝꯗꯦ ꯍꯣꯏ ꯏꯁꯥ ꯈꯤꯇꯪ ꯂꯨꯝꯈꯠꯂꯛꯄꯗ ꯆꯦꯟꯕ ꯌꯥꯝ ꯋꯥꯏ
ꯑꯗꯣ ꯁꯤꯛꯁ ꯃꯤꯅꯠꯁ ꯆꯦꯟꯕ ꯉꯝꯕ ꯌꯥꯏ ꯍꯥꯏꯁꯦ ꯑꯗꯨꯝ ꯈꯔꯗꯤ ꯉꯝꯅꯤ ꯀꯥꯏꯅ ꯑꯗꯨ ꯈꯔ ꯈꯔ ꯏꯝꯄ꯭ꯔꯨꯚꯃꯦꯟ ꯈꯔ ꯈꯔ ꯍꯥꯞꯄꯣ ꯅꯣꯡꯃꯒꯤ ꯈꯤꯇꯪ ꯇꯪ ꯍꯦꯟꯀꯠꯂꯣ ꯁꯨꯝ ꯑꯩꯗꯤ ꯁꯤꯛꯁ ꯃꯤꯠ ꯈꯤꯇꯪ ꯈꯤꯇꯪ ꯍꯦꯟꯒꯠꯂꯣꯕ ꯑꯩꯗꯤ ꯁꯤꯛꯁ ꯃꯤꯅꯠ ꯆꯦꯟꯅꯤ ꯍꯥꯏꯔ ꯊꯥ ꯃꯉꯥꯗ ꯁꯤꯛꯁ ꯃꯤꯅꯠ ꯆꯦꯜ ꯂꯩꯔꯗꯤ ꯏꯝꯄ꯭ꯔꯨꯚꯃꯦꯟ ꯂꯩꯔꯔꯣꯏꯕ ꯑꯗꯨꯗꯤ ꯑꯗꯨ ꯈꯤꯇꯪ ꯇꯥꯏꯝꯗꯨꯁꯨ ꯈꯤꯇꯪ ꯍꯦꯟꯀꯠꯀꯦ ꯈꯜꯂꯣ ꯑꯗꯨꯒ ꯁ꯭ꯄꯤꯠꯇꯨꯁꯨ ꯈꯤꯇꯪ ꯍꯦꯟꯀꯠꯀꯦ ꯈꯜꯂꯣꯕ ꯍꯣꯏ ꯋꯥꯔꯝ ꯑꯞ ꯇꯧꯕꯩꯗꯤ ꯑꯗꯨꯝ ꯅꯪ ꯍꯥꯟꯅ ꯆꯦꯟꯖꯕ ꯑꯗꯨꯝ ꯇꯞꯅ ꯆꯦꯟꯖꯕꯗ ꯑꯗꯨ ꯑꯗꯨꯝ ꯆꯦꯜꯂꯣ
ꯎꯝ
ꯑꯗꯨꯒ
ꯋꯥꯔꯝ ꯑꯞ ꯇꯧꯕꯗꯗꯤ ꯀꯩꯅꯣꯃꯨꯛꯀ ꯆꯦꯜꯂꯦ ꯑꯩꯠ ꯑꯗꯨꯋꯥꯏꯗꯒ ꯆꯦꯜꯂꯝꯃꯦ ꯑꯗꯒꯤꯗꯤ ꯇꯝ ꯇꯞꯅ ꯈꯒ ꯁꯨꯝ ꯐꯔꯁ ꯑꯍꯥꯟꯕꯒꯤ ꯐꯥꯔ꯭ꯁ ꯀꯤꯂꯣꯃꯤꯇꯔꯗꯣ ꯑꯗꯨꯝ ꯑꯔꯥꯎꯟ ꯐꯥꯏꯞ ꯍꯟꯗ꯭ꯔꯦꯗ ꯃꯤꯇꯔ ꯃꯨꯛꯇꯤ ꯑꯩ ꯑꯩꯠꯇ ꯆꯦꯜꯂꯦꯕ ꯑꯗꯨꯗꯒꯤꯗꯤ ꯑꯗꯨꯝ ꯁꯕꯦꯟꯗ ꯐꯥꯔꯁ ꯀꯤꯂꯣꯃꯤꯇꯔꯐꯧꯇꯤ ꯁꯕꯦꯟꯗ ꯑꯗꯨꯝ ꯆꯦꯜꯂꯦ ꯑꯗꯩ ꯁꯦꯀꯦꯟ ꯀꯤꯂꯣꯃꯤꯇꯔꯗꯒꯤ ꯑꯗꯨꯝ ꯁꯤꯛꯁꯇ ꯑꯗꯨꯝ ꯑꯗꯨꯝ ꯀꯟꯁꯤꯁꯇꯦꯟ ꯑꯣꯏꯅ ꯑꯗꯨꯝ ꯆꯦꯜꯂꯛꯑꯦ ꯑꯗꯨꯕꯨꯗꯤ
ꯑ